ꯇꯥꯕꯔꯣ ꯍꯂꯣ ꯍꯥꯎ ꯑꯣ ꯅꯣ
ꯑꯩ ꯅ ꯑꯣꯏꯖꯥꯠꯂꯣ
ꯑꯩꯗꯤ ꯆꯠꯇꯦꯕꯣ
ꯑꯩꯉꯣꯟꯗ ꯈ ꯇꯔꯣ
ꯅꯪꯉꯣꯟꯗ ꯅꯪꯅ ꯅꯈꯣꯟ ꯇꯥꯖꯩꯔꯣ ꯅꯪ ꯈꯣꯟꯖꯦꯜꯗꯣ ꯇꯥꯖꯩꯔꯕ
ꯍꯣꯏ
ꯑꯗꯨ ꯅꯪꯉꯣꯟ ꯅꯪ ꯂꯥꯎꯠ ꯁ꯭ꯄꯤꯀꯔ ꯊꯥꯕ꯭ꯔꯣ
ꯊꯥꯗꯦꯗ ꯀꯥꯏꯗꯩꯅꯣ ꯂꯥꯎꯠ ꯁ꯭ꯄꯤꯀꯔꯅꯣ ꯂꯥꯎꯠ ꯁ꯭ꯄꯤꯀꯔ ꯌꯥꯎꯗꯦ
ꯂꯥꯎꯠ ꯁ꯭ꯄꯤꯀꯔ ꯃꯥꯡꯒ꯭ꯔꯕ
ꯃꯥꯥꯡꯒ꯭ꯔꯦ
ꯁꯨꯝꯕ ꯑꯃ ꯂꯩꯕꯤꯌꯨꯔꯣ
ꯑꯩ ꯎꯕꯗ ꯀꯤꯗꯅ ꯆꯦꯟꯒ꯭ꯔꯦ
ꯀꯩꯗꯧꯔꯦ ꯀꯩꯅꯣꯝ ꯍꯥꯏꯅꯤꯡꯕ ꯃꯥꯜꯂꯦ ꯅꯪ ꯑꯩꯉꯣꯟ ꯐꯣꯟ ꯇꯧꯔꯛꯏꯖꯦ ꯍꯥꯏꯌꯨ ꯍꯥꯏꯌꯨ ꯑꯩ ꯇꯥꯒꯦ
ꯑꯩꯒꯤꯁꯦ ꯁꯨꯝ ꯋꯥ ꯑꯃ ꯍꯧꯗꯣꯛꯀꯦꯅ
ꯀꯩ ꯋꯥꯅꯣ
ꯅꯪꯖꯦ ꯃꯅꯤꯄꯨꯔꯗ ꯂꯩ ꯇꯕ ꯃꯥꯟꯕ
ꯑꯩꯔꯣ
ꯑꯥ
ꯍꯦ ꯍꯦ ꯂꯩꯇꯦ
ꯑꯩꯒꯤ ꯁꯅꯥ ꯀꯦꯖꯤ ꯀꯌꯥ ꯂꯩꯔꯛꯇꯣꯏꯅꯣ
ꯅꯪꯒꯤ ꯍꯧꯔꯑꯕ ꯅꯪ ꯁꯅꯥꯒꯤ ꯋꯥꯔꯤꯖꯦ ꯑꯃꯨꯛ
ꯍꯧꯔꯛꯑꯦ
ꯌꯣꯠꯀꯤ ꯁꯅꯥ ꯌꯣꯠꯀꯤꯗ ꯁꯅꯥ ꯃꯆꯨ ꯈꯔ ꯇꯩꯁꯜꯂꯒ ꯑꯩ ꯅꯪꯒꯤꯗꯃꯛꯇ ꯂꯩꯔꯒ ꯂꯥꯛꯀꯅꯤ
ꯑꯗꯨꯗꯤ ꯌꯥꯔꯣꯏ
ꯀꯔꯤꯅꯣ ꯍꯥꯏꯁꯤꯕꯣ
ꯑꯔꯪꯕ ꯈꯨꯗꯤꯡꯃꯛ ꯁꯅꯥ ꯅꯠꯇꯦ
ꯃꯥꯅꯤ
ꯅꯠꯇꯦ
ꯃꯥꯅꯦ
ꯅꯪ ꯗꯦꯁꯇ ꯂꯩꯔꯒ ꯑꯩꯒꯤ ꯄꯣꯠ ꯑꯃ ꯍꯔꯥꯎ ꯍꯔꯥꯎꯅ ꯂꯩꯅꯤꯡꯗꯕ ꯑꯩꯒꯤ ꯁꯅꯥ ꯀꯦꯖꯤ ꯑꯃ ꯍꯔꯥꯎ ꯍꯔꯥꯎ ꯂꯩꯅꯤꯡꯗꯕ ꯅꯪ
ꯀꯩꯒꯤꯅꯣ ꯃꯤ ꯀꯩ ꯅꯣꯕ ꯅꯪ ꯍꯥꯏꯔꯤꯗꯨꯕꯣ
ꯃꯅꯤꯄꯨꯔꯗꯒꯤ ꯃꯄꯥꯟꯗ ꯆꯠꯂꯗꯤ ꯄꯣꯠꯁꯦ ꯍꯣꯡꯗꯔꯛꯀꯗꯕ ꯅꯠꯇ꯭ꯔꯣ
ꯃꯥꯅꯦ
ꯑꯗꯨ ꯂꯩꯔꯛꯄ ꯀꯩꯗꯧꯒꯦ ꯍꯔꯥꯎ ꯍꯔꯥꯎꯅ ꯃꯔꯩ ꯇꯧꯏꯁꯦ
ꯂꯩꯅꯤ ꯈꯜꯂꯝꯕꯅꯤ ꯅꯪ ꯑꯗꯨꯝ ꯍꯥꯏꯖꯜꯂꯛꯑꯗꯤ ꯎꯝ ꯂꯩꯔꯣꯏꯗꯣꯏꯕ
ꯑꯣ ꯒꯦꯠꯇ ꯉꯥꯏꯔꯝꯃꯦ ꯍꯥꯏꯔꯤꯌꯦ ꯆꯩ ꯑꯃ ꯄꯥꯏꯔꯒ ꯑꯦꯌꯥꯔꯄꯣꯔꯠꯇ ꯑꯣꯏꯅ ꯉꯥꯏꯔꯝꯃꯣꯔꯥ
ꯅꯪꯅ ꯑꯗꯨꯃꯥꯏꯅ ꯑꯩꯉꯣꯟꯗ ꯗꯝꯀꯥ ꯇꯧꯁꯜꯂꯛꯏꯁꯦ ꯀꯩꯅꯣ ꯄꯣꯠꯁꯦ ꯅꯪꯅ ꯂꯩꯗꯣꯏꯔꯥ ꯅꯠꯇ꯭ꯔꯒ ꯑꯩꯅ ꯂꯩꯗꯣꯏꯔꯥ
ꯅꯪ ꯂꯩꯔꯛꯀꯦ ꯍꯥꯏꯕ꯭ꯔꯥ ꯂꯩꯔꯛꯑꯣꯏ ꯍꯥꯏꯕ꯭ꯔꯥ
ꯑꯩꯅ ꯂꯩꯗꯣꯏꯅꯤꯅꯦꯍꯦ ꯅꯪꯒꯤ ꯄꯣꯠꯇꯣ
ꯑꯩꯗꯤ ꯑꯃꯅꯤꯒ ꯌꯥꯔꯣꯏꯍꯦ ꯌꯥꯝ ꯂꯩꯔꯛꯀꯗꯕꯅꯦ ꯃꯌꯥꯝ
ꯊꯥꯖꯕꯒꯤ ꯋꯥꯡꯃꯗꯥ ꯊꯥꯖꯕꯒꯤ ꯋꯥꯡꯃꯗꯥ ꯊꯥꯖꯕꯒꯤ ꯋꯥꯡꯃꯗꯥ
ꯐꯨꯅꯤꯡꯉꯦ ꯍꯥꯏꯔꯛꯑꯣꯁꯦ ꯗꯦꯁꯇ ꯂꯩꯕꯒꯤ ꯋꯥꯔꯤ ꯑꯝ ꯂꯤꯊꯔꯛꯎꯁꯦ ꯆꯠ ꯄ ꯅꯨꯃꯤꯠꯇꯒꯤꯅ ꯍꯧꯖꯤꯛ ꯐꯥꯎꯕꯗ ꯀꯔꯤ ꯀꯔꯤ ꯊꯦꯡꯅꯔꯛ ꯄ ꯑꯋꯥ ꯅꯨꯡꯉꯥꯏ ꯑꯩꯉꯣꯟꯗ ꯑꯦꯁꯦ ꯇꯥꯏꯞ ꯇꯥ ꯍꯪꯕꯤ ꯍꯥꯏꯕꯤꯔꯛꯑꯣ
ꯑꯩ ꯇꯜꯂꯦ
ꯇꯟꯕ ꯌꯥꯔꯣꯏ ꯀꯩ ꯅꯨꯃꯤꯠꯇ ꯆꯠꯂꯤꯅꯣ
ꯑꯩ ꯇꯜꯂꯦ ꯍꯥꯏꯕ
ꯑꯩꯃꯥ ꯈꯨꯝꯃꯣ
ꯑꯩ ꯀꯃ ꯀꯥꯟ ꯂꯧꯕꯅꯣ ꯑꯩ ꯀꯥꯎꯈꯔꯦ
ꯑꯦ ꯍꯥꯏꯔꯛꯑꯣ ꯍꯥꯏꯔꯛꯑꯣ
ꯑꯩꯁꯦ ꯉꯍꯥꯟ ꯆꯠꯄꯅꯦ ꯅꯪ ꯈꯪꯍꯧꯗ꯭ꯔꯣ
ꯅꯍꯥꯟ ꯅꯪꯗꯤ ꯑꯦꯔꯣꯄꯂ꯭ꯦꯟꯁꯨ ꯏꯁꯇꯦꯇꯁ ꯊꯝꯗꯦ ꯑꯩꯉꯣꯟꯗꯁꯨ ꯍꯥꯏꯔꯝꯗꯦ
ꯑꯈꯣꯏꯗꯤ ꯑꯗꯨꯃꯥꯏꯅ ꯐꯣꯇꯣ ꯀꯥꯞꯄ ꯄꯥꯀꯊꯝ ꯊꯝꯕ ꯃꯤꯗꯣ ꯅꯠꯇꯦ ꯅꯪ ꯈꯪꯉꯤꯅꯥꯠ
ꯅꯪ ꯗꯨꯃꯥꯏ ꯊꯝꯗꯔ꯭ꯗꯤ ꯑꯩꯗꯤ ꯀꯃꯥꯏꯅ ꯈꯪꯗꯣꯏꯕ ꯅꯪ ꯆꯠꯂꯦꯗꯤ
ꯎꯝ
ꯁꯤꯐꯥꯎꯕ ꯏꯟꯗꯣꯟꯆꯥꯥꯅ ꯍꯥꯏꯔꯛꯄꯗꯒꯤ ꯑꯩꯁꯦ ꯂꯥꯛꯏꯅꯦ ꯄꯥꯎꯁꯦ ꯌꯧꯔꯛꯏ ꯅꯦ ꯑꯩꯒꯤ ꯅꯥꯀꯣꯡꯁꯤꯗ
ꯋꯥꯎ ꯈꯣꯏ ꯏꯟꯗꯣꯝꯆꯥꯗꯨꯁꯨ ꯀꯟꯒꯔꯕꯅꯤ ꯃꯆꯤꯟꯗꯤ ꯑꯗꯨꯝ ꯊꯨꯒꯔꯕ
ꯑꯗꯨꯅ ꯍꯥꯏꯔꯛꯑꯣ
ꯑꯈꯣꯏ ꯇꯥꯃꯣ ꯑꯃꯒꯤ ꯀꯥꯁꯝ ꯆꯥꯕꯩ ꯆꯠꯄꯅꯤꯗ
ꯑꯥ
ꯀꯁꯝꯗꯣ ꯍꯌꯦꯡ ꯆꯥꯗꯣꯏꯅꯦ
ꯎꯝ
ꯑꯗꯨꯅ ꯑꯈꯣꯏꯁꯦ ꯍꯧꯖꯤꯛꯁꯦ ꯗꯦꯔꯗꯨꯟꯗ ꯅꯦꯕꯥꯀꯣ
ꯎꯝ
ꯗꯦꯔꯥꯗꯨꯅꯒꯤ ꯀꯔꯥꯟꯄꯨꯔ ꯍꯥꯏꯕ ꯂꯝꯗ ꯂꯩꯌꯦꯕ ꯍꯣꯇꯦꯜꯗ
ꯀꯥꯟꯄꯨꯔ
ꯀꯔꯟꯄꯨꯔ ꯍꯥꯏꯕ ꯀꯔꯥꯟꯄꯨꯔ ꯍꯥꯏꯕ ꯀꯔꯥꯟꯄꯨꯔ ꯍꯥꯏꯕ ꯀꯔꯟꯄꯨꯔ ꯍꯥꯏꯕ ꯀꯩꯅꯣꯝ ꯍꯥꯌꯕꯅꯤ
ꯎꯝ
ꯑꯗꯨ ꯂꯩꯌꯦ ꯑꯈꯣꯏ ꯏꯇꯩꯃꯅꯦ ꯑꯩꯅꯦ ꯏꯇꯩꯃꯩ ꯃꯆꯥ ꯑꯅꯤꯅꯦ ꯇꯧꯔꯥ ꯑꯈꯣꯢ ꯃꯥꯉꯥ ꯆꯠꯄꯅꯦ
ꯎꯝ
ꯑꯗꯣ ꯑꯁ ꯈꯪꯗꯦꯗ ꯍꯌꯦꯡꯗꯤ ꯆꯥꯔꯅꯦꯕꯀꯣ ꯎꯝ ꯍꯌꯦꯡ ꯆꯔꯅꯤ ꯑꯈꯣꯏ ꯇꯥꯃꯣꯗꯣ ꯍꯌꯦꯡ ꯀꯁꯝꯆꯥꯥ ꯂꯣꯏꯕꯒ ꯃꯥ ꯁꯨꯇꯤ ꯐꯪꯉꯦꯕ
ꯑꯥ
ꯁꯨꯇꯤ ꯐꯪꯉꯒ ꯑꯈꯣꯏ ꯁꯤꯗ ꯍꯣꯇꯦꯜꯗ ꯂꯩꯔꯤꯅꯦꯕꯀꯣ ꯀꯔꯝꯄꯨꯔꯒꯤ ꯑꯁꯤ ꯇꯥ ꯂꯣꯏꯕꯒꯥ ꯑꯗꯨꯝ ꯃꯥꯁꯦ ꯂꯥꯛꯑꯅꯦꯕꯀꯣ
ꯎꯝ
ꯃꯥ ꯄꯨꯅꯥ ꯍꯟꯃꯤꯟꯅꯔꯛꯅꯤ
ꯎꯝ
ꯑꯗꯨꯒꯂꯅꯤ ꯍꯌꯦꯡ ꯅꯨꯡꯗꯥꯡꯖꯤ ꯑꯃ
ꯎꯝ
ꯑ ꯑꯌꯨꯛꯇ ꯗꯦꯜꯂꯤꯗ ꯑꯃꯨꯛ ꯆꯠꯈ꯭ꯔꯅꯤ
ꯗꯦꯜꯂꯤꯗ ꯆꯠꯂꯒ ꯀꯩꯗꯧꯗꯣꯏꯅꯣ
ꯈꯪꯗꯦꯍꯦ ꯑꯗꯨꯗꯤ ꯀꯣꯟꯅ ꯍꯥꯏꯔꯛꯑꯒꯦ ꯆꯠꯂꯀꯥꯟꯗ
ꯀꯣꯏꯊꯗꯨꯏꯔꯣ
ꯈꯪꯗꯦ
ꯁꯣꯄꯤꯡ ꯇꯧꯈꯥꯏ ꯑꯩꯔꯣ ꯑꯩ ꯄꯣꯠ ꯂꯩꯔꯛꯀ ꯂꯩꯔꯛꯎ ꯈꯪꯗꯦ ꯍꯥꯏꯋꯥꯅꯤ ꯑꯩꯗꯤ ꯍꯥꯏꯁꯤꯅꯤꯀꯣ ꯍꯦꯛ ꯂꯩꯔꯛ ꯇꯕꯗꯀꯣ ꯑꯩꯗꯤ ꯑꯩꯅ ꯇꯧꯕꯗꯨ ꯌꯦꯡꯉꯨ
ꯃꯥꯏ ꯄꯩꯁꯥ ꯇꯣꯟꯕꯗꯨ ꯃꯉꯥꯏꯔꯦ ꯃꯥꯅ ꯑꯩꯉꯣꯟꯗ ꯊꯧꯔꯤꯕ
ꯊꯧꯗꯗꯤ ꯑꯩꯅ ꯑꯩꯅ ꯂꯩꯔꯛꯑꯣ ꯍꯥꯏꯔꯛ ꯀꯅꯦꯅ ꯅꯪꯅ ꯆꯠꯀꯅꯤꯕꯣ ꯍꯥꯏꯗꯣꯛꯑꯝꯗꯕꯤꯗ ꯇꯨꯃꯤꯟꯅ ꯆꯠꯈꯤꯕ ꯅꯠꯇ꯭ꯔꯥ
ꯆꯠꯂꯝꯗꯥꯏꯗ ꯂꯨꯄꯥ ꯂꯤꯁꯤꯡ ꯃꯉꯥ ꯇꯔꯨꯛ ꯇꯣ ꯄꯥꯏꯒꯔꯣ ꯀꯥꯏꯅ ꯄꯤꯔꯛꯄꯁꯨ ꯅꯠꯇꯕ
ꯅꯪ ꯆꯠꯀꯅꯤ ꯍꯥꯏꯕ꯭ꯔꯥ ꯑꯩꯉꯣꯟꯗ
ꯑꯩꯅ ꯃꯃꯥꯡꯗ ꯍꯥꯏꯒꯗꯨꯗꯤ
ꯃꯃꯥꯡꯗ ꯍꯥꯏꯕꯅꯦ ꯑꯗꯨꯅ ꯀꯩ ꯅꯨꯃꯤꯠꯅꯣ ꯑꯗꯨꯅꯣꯗꯤ ꯐꯖꯅꯁꯨ ꯍꯥꯏꯗꯦ ꯅꯪꯗꯤ ꯐꯨꯠ ꯂꯥꯎ ꯆꯠ ꯂꯩꯔꯝꯃꯦ ꯍꯥꯥ
ꯀꯗꯕꯅꯤ ꯑꯩꯉꯣꯟꯗ
ꯑꯩ ꯁꯨꯝ ꯁꯤ ꯆꯠꯂꯦ ꯆꯠꯂꯦ ꯁꯨꯝ ꯃꯤꯉꯣꯟꯗ ꯍꯥꯏ ꯂꯩꯒꯗ꯭ꯔꯣ ꯀꯥꯏꯖꯩ
ꯅꯪ ꯌꯥꯝ ꯐꯠꯇꯕ ꯃꯤ ꯑꯣꯏꯔꯦ
ꯑꯣꯏꯔꯝ ꯃꯥꯅ ꯂꯩꯔꯛꯀꯦ ꯃꯤ ꯅꯪ ꯊꯧꯔꯛꯀꯅꯣꯃꯤ ꯂꯩꯇꯦꯃꯤ
ꯍꯥ ꯍꯥ ꯍꯥ ꯑꯍꯥ ꯅꯪꯉꯣꯟꯗꯒꯤ ꯁꯅꯥ ꯀꯦꯖꯤ ꯑꯃꯅ ꯄꯥꯔꯒꯦꯀꯣ
ꯄꯥꯔꯣ
ꯄꯥꯔꯒꯦ
ꯀꯦꯖꯤ ꯑꯍꯨꯝꯗꯨꯝ ꯄꯥꯒꯦ ꯄꯥꯔꯣꯅꯦ
ꯑꯍꯨꯝꯗꯤ ꯋꯥꯅꯤꯗ ꯊꯥꯡꯕ ꯑꯃꯇꯪ
ꯌꯥꯔꯣꯏꯌꯦ ꯑꯦ ꯑꯃꯗꯨꯗꯩ ꯕꯤꯠ ꯂꯩꯇꯦ ꯏꯀꯥꯏ ꯍꯥꯏꯕꯅꯤ ꯃꯤ ꯃꯥꯡꯗ ꯂꯩꯒꯦ ꯍꯥꯏꯔꯗꯤ
ꯀꯤꯖꯤ ꯑꯃꯈꯛꯇꯪ
ꯀꯥꯏꯖꯗ꯭ꯔꯣ ꯃꯤꯃꯥꯡꯗ
ꯍꯣꯏ ꯍꯣꯏ ꯑꯍꯨꯝ ꯄꯥꯔꯒꯦ ꯑꯗꯨꯗꯤ
ꯄꯥꯔꯣ
ꯌꯥꯔꯦ ꯑꯗꯨꯗꯤ ꯁꯅꯥ ꯀꯦꯖꯤ ꯑꯍꯨꯝ ꯑꯃ ꯂꯩꯔꯕ
ꯎꯝ
ꯎꯝ
ꯅꯪ ꯀꯔꯤ ꯃꯊꯦꯜ ꯎꯅꯔꯒꯦ
ꯀꯔꯤꯅꯣ ꯑꯩꯅ ꯆꯥꯕꯗꯨꯕꯨ ꯉꯁꯤꯗꯨꯕꯨ ꯑꯣ ꯑꯥ ꯑꯩꯈꯣꯏ ꯃꯥꯅꯅꯦ ꯑꯌꯨꯛꯇꯨꯗ ꯀꯩꯅꯣ ꯀꯩꯊꯦꯜ ꯊꯣꯛꯎꯏꯅꯅꯦ ꯉꯥ ꯑꯇꯦꯛꯄꯗꯣ
ꯑꯥ
ꯃꯨꯀꯥꯉꯥ ꯃꯨꯀꯥꯉꯥ ꯃꯨꯀꯥꯉꯥ ꯃꯆꯥ ꯍꯥꯏ ꯇꯔꯦ ꯌꯥꯝ ꯄꯤꯛꯄ ꯅꯠꯇꯦ ꯑꯗꯨꯝ ꯎꯝ ꯀꯩ ꯍꯥꯏꯗꯣꯏꯅꯣ ꯈꯨꯕꯤꯃꯨꯛ ꯆꯥꯎꯕꯗꯣ
ꯎꯝ
ꯑꯗꯨ ꯑꯇꯦꯛꯄ ꯐꯤꯡꯐꯤꯡ ꯆꯣꯡꯕ ꯌꯣꯜꯂꯝꯃꯦꯅꯅꯦ ꯑꯗꯨ ꯂꯩꯔꯛꯑꯦ ꯃꯣꯔꯣꯛ ꯑꯇꯦꯛꯄ ꯈꯔꯒ ꯑꯗꯨ ꯊꯣꯡꯉꯦ
ꯑꯗꯨ ꯈꯛꯇ ꯁꯧꯒ꯭ꯔꯤ ꯑꯃ ꯍꯥꯞꯇ꯭ꯔꯣ
ꯉꯥꯅꯝ ꯑꯃ ꯅꯝꯃꯦ
ꯉꯥ ꯊꯣꯡꯉ ꯉꯅꯝꯃꯁꯨ ꯅꯝꯕ
ꯌꯦꯁ
ꯅꯩꯔꯦꯍꯦ
ꯑꯗꯨꯒ ꯑꯗꯨꯝ ꯆꯥꯥꯁꯟꯒ꯭ꯔꯦ
ꯎꯝ ꯃꯗꯨꯅꯤꯗ ꯇꯧꯏꯁꯦ
ꯎꯝ ꯅꯪꯗꯤ ꯀꯩ ꯆꯥꯔꯕ
ꯑꯩꯈꯣꯏꯗꯣ ꯉꯁꯤꯁꯦ ꯑꯩꯈꯣꯏ ꯇꯥꯝꯃꯣ ꯃꯅꯥꯛ ꯆꯠꯂꯨꯌꯦ
ꯑꯥ
ꯎ ꯑꯌꯨꯛꯇꯨꯗ ꯉꯟꯇꯥꯅ ꯑꯩꯈꯣꯏ ꯏꯇꯩꯃꯅ ꯑꯥꯂꯨ ꯗꯣ ꯏꯔꯣꯟꯂꯦ
ꯎꯝ
ꯑꯗꯒꯤ ꯌꯦꯔꯨꯝ ꯑꯃ ꯊꯣꯡꯉꯦ ꯑꯗꯨ ꯆꯥꯏ ꯆꯕꯒꯤ ꯗꯦꯁꯇꯥ ꯂꯩꯔꯒ ꯃꯣꯏꯒꯤ ꯏꯟꯖꯥꯡ ꯀꯩꯀꯥ ꯗꯨꯁꯨ ꯍꯥꯎꯇꯦꯕꯀꯣ ꯍꯣꯏ ꯐꯥꯁꯐꯨꯗ ꯀꯨꯝꯕꯗꯗꯤ ꯑꯗꯨꯝ ꯍꯥꯎꯋꯦ ꯑꯗꯣ ꯃꯣꯏꯒꯤ ꯊꯣꯏꯅ ꯊꯣꯡ ꯏꯟꯖꯥꯡꯗꯨꯗꯤ ꯍꯥꯎꯇꯦ ꯆꯥꯅꯤꯡꯗꯦꯕ ꯈꯪꯗꯦ ꯇꯧꯔꯤꯁꯦ ꯑꯗꯨꯏ ꯃꯇꯨꯡꯗ ꯏꯟꯅꯖꯕꯅꯦ ꯑꯩꯗꯤ
ꯄꯪꯄꯪꯅ ꯁꯝ ꯁꯝꯅ ꯏꯆꯝ ꯆꯝꯅ
ꯏꯄꯪꯄꯪꯅ ꯀꯥꯏꯗꯤ ꯀꯩꯅꯣ ꯑꯩꯉꯣꯟ ꯃꯤ ꯎꯁꯤꯠꯇꯔꯤꯔꯣ
ꯅꯠꯇꯦꯗ ꯏꯆꯝ ꯆꯝꯅ ꯍꯥꯏꯒꯦ ꯇꯧꯕꯅꯦ ꯁꯣꯏꯕꯅꯦ ꯍꯦꯛꯇ ꯇꯥꯂꯩꯃꯤ ꯁꯥꯎꯟꯃꯛ ꯑꯩ ꯁꯅꯥ ꯀꯦꯖꯤ ꯑꯍꯨꯝ ꯂꯩꯔꯑꯣꯗꯣꯏꯅꯦ ꯑꯥꯏ ꯑꯦꯝ ꯁꯣꯔꯤ ꯑꯥꯏ ꯑꯦꯝ ꯁꯣꯔꯤ ꯑꯩ ꯂꯥꯟꯖꯔꯦ
ꯎꯝ ꯌꯥꯖꯅꯤ
ꯀꯦꯗꯥꯎꯔꯝꯃꯤꯅꯣ ꯅꯪꯕꯣ
ꯑꯩ ꯗꯤ ꯍꯜꯂꯛ ꯑꯦ ꯋꯥꯕꯅꯥ ꯍꯤꯞꯄꯝꯃꯤꯅꯤꯗ ꯑꯗꯨ ꯅꯪ ꯐꯣꯟ ꯇꯧꯔꯛꯏꯁꯤꯅꯤ ꯑꯩꯉꯣꯟꯗ ꯋꯥꯔ ꯇꯟꯖꯥꯁꯤꯗ ꯑꯃꯨꯛ ꯅꯪꯅ ꯑꯩꯉꯣꯟꯗ ꯑꯋꯥꯕꯗꯨ ꯄꯤꯁꯜꯂꯤꯅꯤ
ꯑꯦ ꯃꯤ ꯋꯥꯔꯤ ꯀꯥꯟꯗ ꯃꯤꯗꯣ ꯋꯥꯔꯤ ꯁꯥꯟꯅꯔ ꯗꯤ ꯑꯋꯥꯕ ꯀꯥꯎꯏ ꯍꯥꯏꯗꯥꯏꯅꯦ ꯑꯋꯥꯕ ꯄꯤ ꯀꯥꯏꯅ
ꯋꯥꯔꯤꯀꯥꯟꯗ ꯏꯕꯦꯃꯃꯥ ꯇꯨꯝꯒꯗꯕ ꯋꯥꯔꯤꯀꯥꯟꯗꯗꯤ ꯋꯥꯔꯗꯤ
ꯃꯤꯁꯦ ꯋꯥꯈꯜꯒ ꯋꯥꯔꯛꯑ ꯃꯇꯝꯗ ꯇꯤ ꯃꯤ ꯑꯃꯒ ꯅꯣꯛ ꯈꯦꯗꯅ ꯋꯥꯔꯤ ꯁꯥꯔꯗꯤ ꯑꯋꯥꯕ ꯀꯥꯎꯋꯦ ꯍꯥꯏꯗꯨꯗꯤ
ꯀꯩꯕ
ꯃꯤꯁꯦ ꯋꯥꯕ ꯀꯥꯟꯗ ꯍꯔꯥꯎ ꯍꯔꯥꯎ ꯋꯥꯔꯤꯒ ꯁꯥꯟꯅꯗꯅ ꯇꯧꯔꯗꯤ ꯃꯥ ꯋꯥꯕꯥ ꯀꯥꯎꯋꯦ ꯍꯥꯏꯗꯅꯦ
ꯑꯣ ꯇꯨꯝꯗꯣꯏꯅꯤ
ꯅꯪꯗꯤ ꯃꯑꯣꯡ ꯑꯃꯅꯤ
ꯇꯨꯝꯃꯣ ꯅꯪꯁꯨ ꯑꯗꯨꯅ ꯑꯩ ꯇꯨꯝꯒꯦ ꯉꯥꯛꯇ
ꯇꯨꯃꯃꯣ ꯇꯨꯃꯃꯣ
ꯑꯣ
ꯇꯨꯝꯃꯒ ꯂꯩꯌꯣ ꯅꯪꯗꯤ
ꯇꯨꯝꯃꯒꯦ ꯇꯨꯝꯃꯒꯧ ꯊꯝꯃꯒꯦ
ꯎꯝ ꯒꯨꯠ ꯕꯥꯏ